ꯍꯂꯣ ꯇꯥꯏ ꯀꯣ ꯇꯥꯏ -ꯇꯥꯏ ꯁꯤꯗꯒꯤ ꯇꯧꯕ ꯅꯪꯅ ꯇꯧꯔꯛꯄꯁꯤꯅ ꯍꯦꯟꯅ ꯃꯈꯣꯟꯗꯣ ꯁꯦꯡꯉꯦꯕ ꯁꯤꯁꯦ ꯉꯁꯥꯏ ꯃꯃꯥꯡꯗꯤ ꯂꯥꯎꯠ ꯑꯣꯏꯔꯝꯗ꯭ꯔꯅꯤ ꯂꯥꯠ ꯑꯣꯏꯔꯝꯗꯅꯣ ꯍꯧꯖꯤꯛ ꯑꯃꯨꯛ ꯂꯥꯎꯠ ꯑꯣꯏꯔꯦ ꯎꯝ
ꯏꯀꯣꯗꯣ ꯊꯣꯛꯄꯨꯗꯤ ꯊꯣꯛꯑꯦꯕꯀꯣ ꯑꯗꯨꯒ ꯁꯤꯗꯅ ꯃꯈꯣꯟꯗꯣ ꯌꯥꯝ ꯁꯦꯡꯅ ꯊꯣꯛꯑꯦꯕ
ꯃꯃꯥꯡꯒꯤ ꯁꯤꯅ ꯑꯍꯥꯟꯕ ꯇꯧꯔꯛꯄꯗꯣ ꯑꯗꯨꯗꯗꯤ ꯊꯣꯛꯇꯕ꯭ꯔ ꯏꯀꯣ
ꯎꯝ
ꯊꯣꯛ ꯇꯕꯩ ꯇꯥꯏꯞ ꯇꯧꯋꯦ ꯈꯪꯗꯦꯗ ꯑꯩ ꯁꯤꯒꯤꯅꯦ ꯉꯁꯥꯏ ꯑꯍꯥꯟꯕ ꯇꯧꯔꯛꯄꯗꯣ ꯑꯗꯨꯗ ꯂꯥꯎꯠ ꯁ꯭ꯄꯤꯀꯔ ꯑꯣꯏꯗꯦꯕ ꯍꯨꯖꯤꯛꯅ ꯑꯃꯨꯛ ꯂꯥꯎꯗꯁꯄꯤꯀꯔ ꯑꯣꯏꯔꯦ
ꯍꯣꯏ
ꯍꯣꯏ ꯎ
ꯒꯌꯥꯟ
ꯒꯌꯥꯟ ꯇꯥꯕ ꯅꯠꯇꯦ
ꯊꯩꯕꯨꯡ
ꯊꯩꯕꯣꯡꯒꯨꯝꯕꯗꯤ ꯄꯥꯝꯃꯦ ꯍꯩꯕꯣꯡ ꯍꯥꯏꯔ ꯁꯩꯕꯣꯡ ꯊꯩꯕꯣꯡꯪ ꯊꯩꯕꯣꯡ ꯑꯆꯧꯕꯗꯣ
ꯍꯣꯏ
ꯄꯥꯝꯗꯦ ꯑꯗꯨ ꯅꯍꯥꯟ ꯅꯣꯡꯃ ꯏꯃꯥꯟꯅꯕꯩ ꯍꯣꯁꯇꯦꯜꯗ ꯃꯣꯏꯅ ꯑꯁꯪꯕ ꯑꯃ ꯍꯦꯛ ꯎꯏꯌꯦꯅ ꯉꯧꯔ ꯆꯥꯏ
ꯎꯝ ꯎꯝ
ꯑꯗꯨꯅ ꯑꯍꯥꯟꯕꯅ ꯆꯥꯔꯤꯁꯤ ꯄꯨꯟꯁꯤꯗ ꯉꯥꯎꯔ ꯆꯥꯕꯗꯣ ꯇꯟꯒ ꯀꯣꯠꯂ ꯆꯥꯕ ꯈꯪꯗꯦ ꯍꯥꯎꯋꯦ ꯍꯥꯏꯅꯕ ꯑꯩꯝꯇꯕꯨꯗꯤ ꯇꯥꯗꯦ ꯉꯧꯔ ꯆꯥꯕꯗꯨꯔꯣ ꯌꯦꯟ ꯊꯣꯡꯕꯩ ꯇꯥꯏꯞ ꯇꯧꯋꯦ ꯍꯥꯏꯌꯦ ꯇꯧꯗꯦ ꯑꯗꯨꯃꯥꯏꯅꯗꯤ ꯍꯥꯏꯗꯤ ꯌꯦꯟ ꯃꯇꯣꯡꯒꯤ ꯇꯥꯏꯞ ꯇꯧꯋꯦꯅ ꯍꯥꯏ ꯍꯥꯏꯕ ꯇꯧꯗꯦ ꯇꯧꯗꯦ ꯀꯥ ꯌꯦꯟ ꯃꯇꯣꯡꯅꯣ ꯍꯩꯕꯨꯡꯕꯨ ꯍꯥꯎꯇꯕ꯭ꯔꯣ ꯍꯥꯎ ꯍꯥꯎꯕꯨꯗꯤ ꯍꯥꯎ ꯍꯥꯎ ꯍꯥꯎꯋꯦ ꯑꯗꯨꯏꯁꯨ ꯍꯩꯕꯣꯡꯕꯨ ꯌꯦꯟꯗꯧ ꯇꯧꯔꯗꯤ ꯍꯩꯕꯣꯡ ꯂꯣꯏ ꯆꯥꯟꯅꯔꯅꯤ ꯌꯦꯟꯒ ꯑꯃ ꯆꯥꯟꯅꯔꯥꯔꯣꯏ ꯁꯨꯝ ꯍꯥꯏꯕꯅꯦ ꯃꯣꯏꯅ ꯃꯇꯣꯡꯒꯤ ꯎꯝ ꯍꯣꯏ ꯍꯣꯏ ꯑꯗꯨꯕꯨꯗꯤ ꯇꯧꯕꯅꯦ ꯇꯥꯏ ꯀꯩ ꯅꯣꯗꯤ ꯃꯔꯨꯒ ꯌꯥꯎꯗ꯭ꯔꯤꯕ ꯍꯥꯏ ꯃꯔꯨꯒ ꯌꯥꯎꯗꯕꯗꯣ ꯍꯥꯏꯒꯗ꯭ꯔꯥ ꯃꯁꯤꯡ ꯍꯥꯏꯗꯣ ꯕꯣꯂꯗꯤ ꯌꯦꯡꯕꯔꯣ ꯕꯣꯜ ꯃꯤꯀꯞ ꯊꯣꯛꯂꯛꯑꯗꯤ ꯌꯦꯡꯗꯤ ꯌꯦꯡꯉꯤ ꯌꯥꯝ ꯐꯖ ꯐꯖꯅ ꯌꯦꯡꯗꯦ
ꯀꯩꯩꯅꯣ ꯅꯪ
ꯀꯩꯅꯣ ꯅꯪꯅ ꯔꯣꯅꯥꯜꯗꯣꯔꯥ ꯃꯦꯁꯤꯔ ꯀꯩꯅꯣ ꯑꯩ ꯑꯝꯇ ꯌꯥꯎꯗꯦꯗ ꯑꯩ ꯕꯣꯜ ꯄꯥꯝꯗꯦ ꯑꯗꯨꯅ ꯌꯦꯡꯗꯦꯕ ꯏ ꯏꯃꯥꯏ ꯄꯦꯝꯃꯥ ꯏꯃꯥꯏ ꯄꯦꯝꯃꯥ ꯀꯩꯒꯤꯅꯣ ꯍꯥꯏꯁꯦ
ꯑꯃꯗꯤ
ꯑꯃꯗꯤ ꯄꯥꯝꯕ ꯌꯥꯏꯗꯅ ꯅꯪꯁꯨ ꯕꯣꯜꯗꯣ ꯄꯥꯝꯗ꯭ꯔꯁꯨ ꯑꯩꯁꯦ ꯕꯣꯜ ꯄꯥꯝꯕ ꯍꯥꯏꯁꯦ ꯍꯟꯗꯛ ꯐ꯭ꯔꯥꯟꯁꯅꯗꯤ ꯂꯧꯈꯤꯗꯧ ꯃꯥꯜꯂꯦ ꯑꯗꯨ ꯃꯥꯜꯂꯦ ꯑꯇꯣꯞꯄꯗ ꯀꯩꯝ ꯍꯣꯏ ꯍꯣꯏ ꯑꯗꯨꯕꯨꯗꯤ ꯐ꯭ꯔꯥꯁꯅ ꯂꯧꯒꯤꯗꯣ ꯃꯥꯜꯂ ꯌꯥꯝ ꯂꯤꯡꯕ ꯅꯪ ꯌꯥꯝ ꯌꯦꯡꯕ꯭ꯔꯣ ꯍꯥꯏꯁꯦ
ꯌꯦꯡꯉꯤ
ꯌꯦꯡꯉꯦ ꯌꯦꯡꯗꯦ ꯅꯍꯥꯟꯗꯩ ꯀꯩꯒꯤ ꯔꯣꯅꯥꯜꯗꯣ ꯄꯨꯣꯈꯤꯕꯗꯩꯔꯕ
ꯍꯣꯏ ꯍꯣꯏ
ꯍꯣꯏ ꯍꯣꯏ ꯍꯣꯏ ꯍꯣꯏ ꯑꯁ ꯀꯩꯒꯤꯅꯣ ꯅꯨꯄꯤꯅ ꯔꯣꯅꯥꯜꯗꯣ ꯑꯗꯨꯝ ꯇꯧ ꯂꯩꯁꯤꯕꯣ ꯀꯩꯅꯣꯍꯦ ꯀꯩ ꯃꯦꯁꯤ ꯄꯥꯝꯕ ꯅꯨꯄꯤ ꯃꯌꯥꯝ ꯂꯩꯁꯤꯗꯤ ꯅꯣꯏꯁꯤ ꯌꯥꯝ ꯇꯨꯒꯠꯆꯩ ꯍꯥꯏꯕ ꯀꯩꯅꯣ ꯍꯥꯏꯁꯤꯕꯣ ꯅꯨꯄꯤ ꯃꯌꯥꯝꯅ ꯍꯦꯟꯅ ꯄꯥꯝꯃꯦ ꯍꯥꯏꯗꯣ ꯃꯦꯁꯤ ꯁꯦ ꯅꯨꯄꯤꯅ ꯇ ꯄꯥꯝꯗ꯭ꯔꯕ ꯏꯃꯥꯟꯅꯕꯤ ꯃꯦꯁꯤ ꯉꯥꯛꯇꯅꯤ ꯎꯝ ꯃꯦꯁꯤ ꯄꯥꯝꯕ ꯃꯤ ꯀꯌꯥ ꯊꯦꯡꯅꯗꯕ ꯍꯥꯏꯔꯨꯔꯒꯅ ꯃꯁꯛ ꯐꯖꯕꯩꯅꯤ ꯍꯥꯏꯔꯛꯀꯥꯅꯤ ꯅꯪꯅ ꯄꯥꯝꯗ꯭ꯔꯤꯁꯤꯅ ꯀꯩꯒꯤ ꯑꯣꯏꯗꯣꯏꯅꯣꯕ
ꯃꯁꯛ
ꯃꯁꯛꯇꯣ ꯀꯅꯥꯅ ꯍꯦꯟꯒꯦ ꯅꯠꯇꯦꯗ ꯅꯪꯅ ꯄꯥꯝꯃꯤꯁꯤꯅ ꯀꯩꯒꯤ ꯑꯣꯏꯗꯣꯏꯅꯣꯗꯣ ꯑꯩꯗꯤ ꯊꯥꯏꯅꯗꯒꯤ ꯈꯪꯗꯦ ꯔꯣꯅꯥꯜꯗꯣ ꯃꯦꯁꯤꯅ ꯍꯥꯏꯔꯛꯄꯗꯨꯗ ꯔꯣꯅꯥꯜꯗꯣ ꯑꯗꯨꯝ ꯄꯥꯝꯃꯦ ꯀꯥꯛ ꯇꯛ ꯇꯧꯔꯒ ꯑꯗꯨꯝ ꯐꯖꯩ ꯀꯩꯅꯣ ꯈꯪꯗꯦ ꯑꯗꯣ ꯍꯟꯗꯛꯇꯤ ꯐꯖꯗꯕꯅꯦ ꯕꯣꯜꯗꯣ ꯑꯗꯥꯒꯤ ꯃꯑꯣꯟꯗꯁꯨ ꯐꯪꯁꯨ ꯐꯪꯗꯕ ꯕꯣꯜ ꯑꯃꯇ ꯄꯤꯕꯤꯗꯦ
ꯕꯣꯜ ꯐꯪ
ꯕꯣꯜ ꯐꯪꯗꯕ ꯅꯠꯇꯦꯍꯦ ꯃꯣꯏꯒꯤ ꯇꯤꯝꯅ ꯄꯤꯗ꯭ꯔꯗꯤ ꯐꯪꯗ꯭ꯔꯦꯗꯅ ꯆꯞ ꯃꯥꯟꯅꯗ꯭ꯔꯣ ꯑꯗꯨꯁꯨ ꯃꯥ ꯂꯣꯟꯗꯣ ꯕꯣꯜ ꯊꯦꯡ ꯐꯪꯗꯦ ꯄꯤꯗꯕꯒꯤ ꯅꯨꯡꯁꯤꯗꯦꯅ ꯍꯥꯏꯅꯦ ꯄꯤꯗ꯭ꯔꯤꯗꯣ ꯃꯔꯝ ꯂꯩꯕꯅꯤꯅꯦ ꯃꯤ ꯃꯉꯣꯟꯗ ꯄꯤꯔꯗꯤ ꯕꯣꯜ ꯃꯥꯡꯉꯤꯅ ꯄꯤꯗ꯭ꯔꯤꯅꯤꯅꯦ ꯁꯤꯁ ꯅꯪꯁꯦ ꯀꯩꯅꯣꯝ ꯑꯃ ꯋꯥꯇꯥ ꯑꯃ ꯇꯧꯔꯤꯅꯦ ꯑꯩ ꯌꯥꯎꯗꯦ ꯃꯥꯏꯌꯣꯡꯅꯕꯒꯤ ꯃꯤ ꯃꯌꯥꯝꯁꯨ ꯂꯩꯀꯣ
ꯃꯌꯣꯛꯅ
ꯃꯥꯌꯣꯛꯅꯕꯗ ꯂꯩꯕ ꯃꯤꯁꯨ ꯃꯥꯁꯤ ꯍꯌꯦꯡꯗꯤ ꯑꯩ ꯄꯥꯝꯕ ꯑꯗꯨ ꯑꯦꯝꯕꯥꯔꯄꯤꯛ ꯐ꯭ꯔꯥꯟꯁꯀꯤꯗꯣ ꯑꯗꯨꯝꯕ ꯄꯥꯝꯕ ꯄꯥꯝꯕ ꯅꯠꯇꯦ ꯌꯥꯝ ꯍꯩꯌꯦꯕ ꯃꯣꯏꯗꯤ ꯅꯍꯥ ꯑꯣꯏꯅ ꯕꯣꯜꯗ ꯌꯥꯝ ꯐꯖꯩꯌꯦꯕ ꯑꯗꯨ ꯃꯉꯥꯏꯔꯦꯩꯅꯣ ꯅꯁꯦ ꯃꯥꯄꯤꯤꯌꯦꯒ ꯔꯣꯅꯥꯜꯗꯣ ꯀ ꯁꯍꯤ ꯀꯌꯥ ꯀꯅꯒꯌꯥ ꯍꯧꯖꯤꯛ ꯔꯣꯅꯥꯜꯗꯣ ꯔꯤꯇꯥꯌꯔꯠ ꯑꯣꯏꯗꯧ ꯃꯇꯝꯁꯤ ꯐꯥꯎꯕꯗ ꯕꯣꯜ ꯐꯖꯩ ꯐꯖꯩꯗꯦꯅ ꯍꯥꯏꯗꯣ ꯀꯩꯒꯤꯅꯣ ꯀꯔꯤꯅꯣ ꯄ꯭ꯔꯣꯇꯨꯒꯜꯁꯦ ꯔꯣꯅꯥꯜꯗꯣꯅ ꯅꯠꯇ꯭ꯔꯣ ꯆꯤꯡꯈꯠꯄꯤꯔꯛꯏꯁꯦ ꯈꯪꯗꯦꯗ ꯑꯗꯨꯒꯗꯤ ꯑꯩ ꯌꯦꯡꯉꯛꯇꯦꯃꯤ ꯑꯦ ꯄ꯭ꯔꯣꯇꯨꯒꯜꯗꯅ ꯃꯌꯥꯝꯅ ꯄ꯭ꯔꯣꯇꯨꯒꯜꯒꯤ ꯗ꯭ꯔꯦꯁ ꯀꯩꯅꯣ ꯁꯦꯠꯂꯤ ꯁꯤꯨꯡꯁꯦ ꯃꯣꯏꯒꯤ ꯐ꯭ꯂꯦꯛꯀꯤ ꯖꯔꯁꯤ ꯃꯌꯥꯝ ꯂꯤꯠꯂꯤꯕ ꯃꯌꯥꯝꯁꯦ ꯄꯣꯊꯣꯛ ꯀꯅꯣ ꯀꯩꯅꯣꯗꯒꯤꯅꯦ ꯔꯣꯅꯥꯜꯗꯣ ꯂꯩꯕꯗꯩꯅꯦ ꯔꯣꯅꯥꯜꯗꯣ ꯅꯍꯥꯟ ꯄꯤꯕꯗꯒꯤ ꯃꯣꯏꯒꯤ ꯏꯁꯇꯦꯗꯤꯌꯝꯗꯣ ꯑꯗꯨꯗꯨꯒꯤ ꯇꯤꯀꯦꯠ ꯌꯦꯡꯕ ꯂꯥꯛꯄ ꯃꯤ ꯃꯌꯥꯝ ꯍꯟꯊꯔꯦ ꯍꯥꯏꯕꯅꯤ ꯍꯥꯏꯗꯤ ꯀꯥꯔꯁꯨ ꯣꯔꯁꯨ ꯃꯤꯒꯤ ꯌꯥ ꯑꯄꯥ ꯍꯥꯏꯕ ꯑꯃ ꯂꯩꯗꯅ ꯍꯥꯏꯕ ꯑꯃ ꯂꯩꯗꯅ ꯀꯞ ꯀꯞꯄ꯭ꯔꯣ ꯀꯃꯥꯏꯅ ꯇꯧꯕꯗꯣ ꯀꯞꯇꯤ ꯀꯞꯄ꯭ꯔꯥ ꯀꯃꯥꯏꯅ ꯇꯧꯒꯦꯕ ꯃꯥ ꯄꯣꯛꯕꯗꯣ ꯀꯞꯄꯦ ꯃꯃꯥꯡ ꯇꯨ ꯊꯥꯎꯖꯟ ꯇ꯭ꯋꯦꯟꯇꯤ ꯇ꯭ꯋꯦꯟꯇꯤ ꯇꯨꯒꯤꯗꯤ ꯐꯥꯗꯣ ꯎꯝ
ꯑꯗꯨꯗꯅ ꯍꯦꯟꯅ ꯅꯨꯡꯉꯥꯏꯇꯦꯕ ꯀꯩꯒꯤꯅꯣ ꯈꯪꯗꯦ
ꯥꯈꯪꯗꯦ ꯍꯟꯗꯛꯇꯤ ꯃꯥꯗꯣ ꯍꯜꯂꯨꯔꯦ ꯌꯥꯔꯦ ꯀꯩꯅꯣ ꯑꯗꯒꯤꯗꯤ ꯃꯦꯁꯤꯗꯤ ꯏꯃꯥ ꯏꯕꯦꯛꯅꯄꯨ ꯑꯣꯏꯔꯤꯉꯩꯗ ꯄꯥꯝꯃꯦ ꯎꯝꯅ ꯁꯄꯣꯔꯠ ꯇꯧꯕꯩꯗꯕꯨ ꯍꯦꯛꯇ꯭ꯔꯤ ꯉ ꯑꯔꯖꯦꯟꯇꯤꯅꯥꯗꯤꯅꯦ ꯅꯠꯇꯗꯤ ꯂꯩꯇꯕ ꯒꯣꯜꯗꯣ ꯆꯟꯕꯤꯅꯕꯗꯣ ꯑꯥꯔꯖꯦꯟꯇꯤꯅꯥꯒꯤꯗꯤ ꯑꯗꯨꯒꯤ ꯃꯉꯣꯟꯗ ꯂꯩ ꯍꯩꯃ ꯑꯗꯨꯒꯤꯗꯨ ꯃꯉꯣꯟꯗ ꯃꯥ ꯆꯟꯗ꯭ꯔꯒꯁꯨ ꯄ꯭ꯂꯦꯌꯔ ꯃꯌꯥꯝꯗꯣ ꯃꯉꯣꯟꯗ ꯄꯤꯔꯤꯗꯣ ꯀꯩꯒꯤꯅꯣ ꯔꯣꯅꯥꯜꯗꯣꯒꯤꯁꯤ ꯔꯣꯅꯥꯜꯗꯣꯒꯤꯗꯤ ꯃꯥꯏ ꯇꯤꯝꯃꯦꯠꯇꯨꯅ ꯅꯨꯡꯁꯤꯕꯤꯗꯕ ꯑꯅꯦꯦꯝꯃꯤ ꯃꯥꯅꯦ ꯃꯤꯇꯤꯃꯦꯠꯅꯁꯨ ꯁꯞꯄꯣꯔꯠ ꯇꯧꯕꯤꯗꯦ ꯑꯗꯒꯤꯗꯤ ꯄꯣꯔꯇꯨꯒꯜꯒ ꯄꯥꯔꯤꯕ ꯇꯤꯝ ꯃꯌꯥꯝꯗꯨꯣ ꯌꯦꯡꯉꯨꯅꯦ ꯀꯩ ꯀꯩꯅꯣ ꯅꯍꯥꯟ ꯄ ꯍꯥꯏꯗꯣ
ꯀꯥꯎꯕ ꯀꯥ
ꯀ ꯄꯣꯠꯇꯨꯀꯒ ꯏꯁꯄꯦꯟꯒ ꯇꯥꯕ ꯏꯁꯄꯦꯟꯒꯁꯨ ꯇꯥꯏ ꯑꯗꯒꯤꯗꯤ ꯑꯥꯔꯖꯦꯟꯇꯤꯅꯥꯅ ꯁꯤꯐꯥ ꯀꯌꯥꯅꯣꯝ ꯁꯥꯟꯅꯔꯛꯄꯁꯤꯗ ꯁꯨꯡꯇꯥ ꯇꯥꯗꯕ ꯖꯤꯝ ꯃꯌꯥꯝ ꯇꯥꯏ ꯀꯩꯅꯣ ꯣꯏ ꯁꯤꯗꯤꯅꯤ ꯇꯒ ꯎꯝ ꯁꯨ ꯃꯗꯥꯎ ꯌꯥꯕꯩꯅꯦ ꯃꯗꯥꯎ ꯌꯥꯕꯩꯅꯦꯅ ꯍꯥꯏꯔꯒꯁꯨ ꯅꯍꯥꯟꯒꯤ ꯏꯖꯤꯞꯀ ꯁꯥꯟꯅꯕ ꯑꯗꯨꯗ ꯃꯗꯥ ꯑꯣꯊꯤꯟ ꯌꯥꯏ ꯀꯩꯅꯣ ꯄꯣꯔꯦꯅ ꯂꯩꯅꯔꯝꯃꯕꯅꯤ
ꯃꯤꯝ ꯁꯕꯁꯦꯃꯝꯃꯕꯅꯤ
ꯏꯦ ꯐ꯭ꯔꯤꯅꯅꯦ ꯌꯥꯝꯅ ꯈꯪꯗꯦ ꯑꯗꯨ ꯔꯦꯐ꯭ꯔꯤꯗꯣ ꯇꯣꯛꯍꯟꯈ꯭ꯔꯦ ꯍꯥꯏꯕ ꯀꯩꯅꯣꯝ ꯍꯥꯏ ꯎꯝ ꯑꯗꯨꯃ ꯑ ꯅꯠꯇꯕ ꯑꯃꯒꯤ ꯐꯦꯟ ꯊꯥꯒꯠꯄꯩ ꯑꯃ ꯁꯤꯊꯕꯒꯤ ꯋꯥꯁꯨ ꯅꯠꯇꯦꯕꯀꯣ
ꯎꯝ
ꯃꯤꯅ ꯃꯤꯉꯣꯟꯗ ꯀꯩꯅꯣ ꯃꯃꯥꯗꯣ ꯊꯥꯒꯠꯄꯩ ꯌꯥꯁꯨ ꯅꯠꯇꯦꯕ ꯃꯤꯅꯤ ꯃꯣꯏ ꯃꯣꯏ ꯆꯜꯂꯤꯗꯨ ꯃꯤꯅꯤꯠ ꯀꯨꯟꯃꯨꯛꯇꯅꯦꯕ ꯃꯤꯅꯤꯠ ꯀꯨꯟꯗ ꯒꯣꯜ ꯑꯍꯨꯝ ꯆꯠꯂꯛꯄ ꯍꯥꯏꯁꯤꯁꯨ ꯑꯗꯨꯝ ꯍꯩꯔꯤꯅꯦꯕ ꯃꯣꯏꯁꯨ ꯃꯣꯏ ꯄꯥꯝꯕ ꯈꯣꯠꯄ ꯋꯥ ꯅꯠꯇꯕ ꯃꯤꯅꯤꯠ ꯀꯨꯟꯗ ꯒꯣꯜ ꯑꯍꯨꯝ ꯆꯠꯂꯛꯄꯒꯥꯏꯁꯦ ꯌꯦꯡꯉꯣꯗꯅ
ꯍꯣꯏꯕ ꯑꯗꯣ
ꯑꯗꯣ ꯃꯗꯥꯥꯎꯁꯨ ꯌꯥꯏꯌꯦ ꯍꯥꯏꯗ꯭ꯔꯗꯤ ꯀꯔꯤ ꯍꯥꯏꯗꯣꯏꯔꯤꯒꯦ ꯑꯗꯨꯕꯣ ꯃꯗꯥꯎꯒ ꯅꯠꯇꯦ ꯃꯣꯢꯗꯨꯗꯤ ꯂ ꯍꯥ ꯏꯁꯦ ꯀꯩꯅꯣ ꯏꯗꯤ ꯏꯖꯤ ꯀꯣꯂꯝꯕꯤꯌꯥ ꯎ ꯀꯦꯐꯦ ꯀꯩ ꯍꯥꯏꯅ ꯁꯤꯕ ꯀꯦꯦ ꯕꯔꯗꯦ ꯍꯥꯏꯕ ꯇꯦꯟꯅꯕ ꯌꯥꯎꯕꯗꯣ
ꯎꯝ ꯑꯗꯒꯤꯗꯤ ꯔꯣꯅꯥꯜꯗꯣ ꯑꯣꯏꯅ ꯏꯪꯂꯦꯟ ꯐ꯭ꯔꯥꯟꯁ
ꯏꯁꯄꯦꯟ ꯇꯥꯍꯜꯂꯤꯕꯁꯤꯡꯁꯤꯕꯨ ꯌꯦꯡꯉꯣꯕ ꯎꯝ ꯎ ꯁꯤꯁꯤꯗꯕꯨ ꯑꯗꯒꯤꯗꯤ ꯀꯩ ꯍꯥꯏꯗꯣꯏꯅꯣ ꯈꯪꯗ꯭ꯔꯦꯗꯝꯅ ꯁꯄꯣꯔꯠ ꯇꯧꯕꯤꯗꯦ ꯑꯗꯒꯤꯗꯤ ꯁꯨꯃꯥꯏꯅ ꯄꯣꯔꯦ ꯁꯁꯃꯥꯏꯅ ꯂꯩꯦ ꯍꯋꯦ ꯑꯗꯨꯝ ꯔꯣꯅꯥꯜꯗꯣꯒꯤ ꯐꯦꯟꯗꯤ ꯐꯦꯟ ꯑꯣꯏꯅ ꯑꯗꯨꯝ ꯂꯩꯒꯅꯤ ꯎꯝ ꯍꯩꯇꯦꯗꯤ ꯍꯥꯏꯔꯨꯅꯨ ꯍꯥꯏꯕ ꯃꯤ ꯃꯃꯥꯡꯗ
ꯔꯣꯅꯥꯜꯗꯣ
ꯔꯣꯅꯥꯜꯗꯣꯅ ꯍꯦꯟꯅ ꯃꯤꯅ ꯐꯦꯟ ꯌꯥꯝꯃꯤꯁꯦ ꯀꯩꯒꯤꯅꯣ ꯃꯁꯛ ꯐꯖꯕꯩꯅꯦꯌꯦ ꯐꯤꯂꯝ ꯏꯁꯇꯥꯔꯒꯤ ꯇꯥꯏꯞꯇ ꯑꯗꯨꯒꯤ ꯀꯣꯛꯇꯨꯗ ꯑꯗꯨꯝ ꯂꯩꯌꯦꯕ ꯎꯝ ꯃꯌꯥꯝꯁꯦ ꯅꯨꯄꯤꯗꯤ ꯕꯣꯜ ꯌꯦꯡꯕ ꯍꯩꯇꯕ꯭ꯔꯕ ꯅꯨꯄꯤꯅ ꯄꯥꯝꯃꯗꯤ ꯃꯁꯛ ꯐꯖꯕꯩꯔꯕ ꯃꯦꯁꯤ ꯂꯣꯏ ꯄꯥꯝꯃꯦ ꯑꯩꯒꯤ ꯀꯟꯇꯦꯛꯇ ꯌꯥꯎꯔꯤ ꯅꯨꯄꯤ ꯃꯌꯥꯝꯁꯦ ꯑꯗꯨꯗꯤ ꯃꯁꯛ ꯐꯖꯕꯩꯅꯦ ꯅꯣꯡꯗ ꯍꯥꯏꯕ꯭ꯔꯣ ꯑꯩꯈꯣꯏꯅ ꯍꯣꯏꯅꯦ ꯅꯨꯡꯁꯤꯔꯛꯇꯕ ꯍꯦꯛ
ꯑꯩꯈꯣꯏ ꯁꯤ ꯅꯥꯀꯟꯗ ꯑꯃ ꯂꯩ ꯃꯇꯩ ꯃꯅꯥꯎ ꯂꯩꯌꯦꯕ ꯍꯥꯏꯗꯤ ꯑꯩꯗꯤ ꯌꯥꯝ ꯁꯥꯎꯅꯤꯡꯉꯦ ꯀꯩꯒꯤꯅꯣ ꯈꯪꯗꯦ ꯃꯦꯁꯤꯒꯤ ꯐꯦꯟꯁꯤꯡꯁꯦ ꯑꯩꯈꯣꯏꯗꯤ ꯑꯗꯨꯝ ꯄꯣꯕꯒꯤ ꯁꯥꯎꯖꯕꯩ ꯋꯥꯅꯤ ꯅꯣꯡꯇ ꯃꯦꯁꯤ
ꯃꯦꯁꯤꯗꯣ ꯍꯩꯇꯦ ꯀꯥꯏꯗꯦ ꯍꯥꯏꯗꯦꯕ ꯑꯩꯈꯣꯏ ꯎꯝ ꯃꯣꯏꯗꯤ ꯔꯣꯅꯥꯜꯗꯣ ꯗꯣ ꯍꯩꯇꯦꯌꯦ ꯑꯗꯣ ꯀꯩꯅꯣ ꯇꯧꯕꯥ ꯃꯦꯁꯤ ꯒꯥ ꯔꯣꯅꯥꯜꯗꯣ ꯒꯥꯁꯦ ꯀꯝꯄꯤꯇꯤꯇꯤꯚ ꯑꯃꯗ ꯆꯠꯂꯤꯅꯦ ꯍꯩꯕꯩꯔꯥ ꯍꯩꯇꯕꯩꯔꯥ ꯅꯠꯇꯕ ꯑꯩ ꯍꯥꯏꯁꯤꯅꯅꯦ ꯑꯩꯅ ꯑꯩꯅ ꯈꯪꯕ ꯑꯃ ꯂꯩꯌꯦꯕꯀꯣ ꯑꯩꯅ ꯑꯩꯗꯤ ꯑꯅꯤꯃꯛꯄꯨꯗꯤ ꯌꯦꯡꯢ ꯑꯗꯣꯏꯁꯨ ꯑꯩꯒꯤ ꯀꯟꯇꯦꯛꯇꯁꯨ ꯃꯤ ꯔꯣꯅꯥꯜꯗꯣꯒꯤ ꯐꯦꯟꯁꯨ ꯌꯥꯎꯔꯤꯅꯤ ꯃꯦꯁꯤ ꯐꯦꯟꯁꯨ ꯌꯥꯎꯔꯤꯅꯤꯗꯅ ꯑꯗꯣ ꯇꯣꯛꯁꯤꯛ ꯑꯣꯏꯕꯁꯦ ꯃꯦꯁꯤꯒꯤ ꯐꯦꯟꯅ ꯌꯥꯝ ꯇꯣꯛꯁꯤꯛ ꯑꯣꯏꯕ ꯍꯦꯜꯂꯤ
ꯑꯣꯏꯕꯅꯤ ꯍꯦꯟꯕꯅꯦ ꯍꯦꯟꯕꯅꯦ ꯍꯥꯏꯗꯤꯅꯦ ꯔꯣꯅꯥꯜꯗꯣꯒꯤ ꯐꯦꯟꯗꯤ ꯄꯣꯕꯒꯤ ꯅꯨꯡꯉꯥꯏꯇꯕ ꯅꯨꯡꯉꯥꯏꯇꯕ ꯑꯗꯨꯒꯨꯝꯕ ꯀꯩ ꯍꯥꯏꯅꯤ ꯃꯣꯏꯅ ꯍꯦꯟꯖꯤꯜꯂꯛꯀꯥꯟꯗ ꯃꯤꯝꯁ ꯅꯨꯡꯉꯥꯏꯇꯕ ꯆꯥꯗꯕ ꯁꯨꯝ ꯁꯦꯝꯕ ꯋꯥꯅꯦꯕ ꯃꯦꯁꯤꯒꯤꯗꯤꯅꯦ ꯈꯪꯕ꯭ꯔꯥ ꯔꯣꯅꯥꯜꯗꯣꯗ ꯗꯥꯢꯔꯦꯛ ꯍꯣꯏ ꯔꯣꯅꯥꯜꯗꯣ ꯍꯩ ꯃꯦꯁꯤ ꯍꯩꯇꯦ ꯍꯥꯏꯕ ꯅꯣꯡꯇ ꯍꯥꯏꯗꯦ ꯃꯣꯏꯗꯤꯍꯥꯏꯌꯦꯕ
ꯃꯣꯏꯗꯤ ꯍꯥꯏꯌꯦꯕꯀꯣ ꯑꯗꯨꯗꯤ ꯀꯅꯥꯅ ꯁꯧꯅꯤꯡꯉꯣꯢꯗꯨꯢꯕ ꯃꯁꯥꯒꯤ ꯑꯣꯏꯅ ꯈꯔ ꯇꯣꯛꯁꯤꯛ ꯑꯣꯏꯖꯕꯅꯦ
ꯄꯦꯅꯥꯜꯇꯣꯌꯦ
ꯄꯦꯅꯥꯜꯗꯣꯌꯦ ꯄꯦꯅꯥꯜꯇꯤꯁꯦ ꯆꯟꯕꯗ ꯌꯥꯝꯅ ꯂꯥꯏꯕ ꯒꯜꯂꯨꯕ ꯍꯣꯏꯅꯦ ꯃꯥ ꯅꯍꯥꯟ ꯆꯟꯗ꯭ꯔꯤꯗꯨꯅꯤꯅꯦ ꯄꯦꯅꯥꯜꯇꯤ ꯃꯤꯁ ꯇꯧꯔꯤꯗꯣ ꯂꯥꯏꯕꯩꯔꯣ ꯂꯨꯕꯩꯔꯣ ꯍꫭꯏꯅꯦ ꯀꯥꯎꯕꯁꯨ ꯍꯩꯇꯦ ꯃꯣꯏꯅ ꯀꯩꯅ ꯆꯪꯒꯠ ꯆꯒꯠ ꯉꯥꯡꯉꯤꯗꯨꯕꯨ ꯑꯗꯨ ꯁꯤ ꯇꯥꯔꯤꯃꯤꯁꯦ ꯃꯦꯁꯤ ꯐꯦꯟ ꯑꯣꯏꯔꯕꯅꯤ ꯀꯃꯥꯏꯅ ꯇꯧꯕ ꯑꯦꯁꯤ ꯐꯦꯟ ꯑꯣꯏꯔꯒꯁꯨ ꯁꯨꯝ ꯈꯪꯗꯦꯗ ꯃꯔꯤ ꯂꯩꯅꯗ꯭ꯔꯦ ꯁꯤꯒꯗꯤ ꯃꯥꯁꯨ ꯋꯥꯁꯦ ꯃꯌꯥꯝ ꯌꯥꯎꯔꯕꯅꯤ ꯃꯤꯅ ꯄꯟꯅ ꯇꯕ ꯃꯣꯏ ꯃꯥꯡꯖꯗꯒꯦꯗꯅꯤ ꯍꯥꯏꯗꯤꯅꯦ ꯃꯦꯁꯤꯗꯣ ꯎꯝ ꯃꯁꯛ ꯌꯥꯝ ꯊꯤꯕ ꯅꯠꯇꯦꯕ ꯔꯣꯅꯥꯜꯗꯣꯅ ꯌꯥꯝ ꯀꯩꯅꯣ ꯇꯧꯕꯒꯤꯁꯨ ꯅꯠꯇꯦꯕ ꯈꯨꯠꯇ ꯅꯜꯂꯨꯔ ꯅ ꯅ ꯅ ꯇꯧꯔꯛꯈꯤꯗꯣꯏꯔꯥ ꯀꯩꯅꯣ
ꯇꯧꯔꯛꯑꯣꯔꯣ
ꯇꯧꯔꯛꯑꯣꯔꯣ ꯇꯧꯔꯛꯒꯦ ꯁꯤ ꯂꯣꯏꯔꯒ ꯇꯧꯔꯛꯑꯣ ꯑꯩ ꯑꯁꯣꯝ ꯅꯥꯀꯟꯗ ꯐꯣꯟ ꯑꯁꯣꯝ ꯅꯥꯀꯟꯗ ꯂꯩꯍꯧꯋꯦꯕ ꯑꯩ ꯂꯧ ꯆꯠꯂꯔꯣꯏꯕ ꯑꯗꯨꯢꯅꯦ ꯍꯣꯢ ꯍꯣꯢ
ꯁꯤ ꯅꯝꯕꯔꯁꯤ
ꯁꯤ ꯅꯝꯕꯔꯖꯤꯔꯣ ꯑꯗꯨꯝ ꯁꯤ ꯅꯠꯇꯦ ꯑꯃꯥꯡ ꯑꯁꯥꯏꯒꯤ ꯅꯥꯏꯟ ꯐꯥꯏꯚ ꯁꯤꯛꯁ ꯇꯧꯕꯗꫭ ꯍꯣꯏ ꯁꯤ ꯅꯝꯕꯔ ꯍꯥꯏꯗꯤ ꯅꯪꯅ ꯍꯥꯟꯅ ꯇꯧꯗ ꯅꯝꯕꯔꯗꯣ ꯑꯗꯨꯏꯗꯣ
ꯀꯔꯝꯕꯅꫭ ꯍꯥꯏ
ꯀꯔꯝꯕꯅꯣ ꯍꯥꯏꯁꯤꯕꫭ ꯑꯗꯨꯝ ꯅꯪ ꯍꯧꯖꯤꯛ ꯍꯧꯖꯤꯛꯇ ꯁꯤ ꯃꯃꯥꯡ ꯍꫭ ꯍꫭ ꯍꯣꯏ ꯑꯗꯨꯗꫭ ꯍꫭꯏ ꯍꯣꯏ ꯍꯣꯏ ꯊꯝꯃꯕꯁꯤ ꯌꯥꯔꯦ ꯇꯔꯥꯅꯤꯊꯣꯏ ꯐꯥꯗꯣꯔꯦ ꯊꯝꯃꯣ ꯑꯗꯨ ꯇꯧꯔꯛꯑꯣ ꯉꯥꯏꯈꫭꯍꯦ ꯏꯁ ꯃꯇꫭꯝ ꯀꯛꯆꯖꯅꫭ ꯑꯗꯨꯒꯨꯝꯕ ꯂꯩꯇꯕꯅꯦꯃꯤ
ꯂꯩꯕꯅꯤ ꯅꯪꯅ ꯀꯔꯤ ꯈꯪꯉꯤ ꯂꯨꯄꯥ ꯑꯅꯤ ꯃꯥꯡꯉꯅꯤ ꯅꯪ ꯂꯨꯄꯥ ꯑꯅꯤ ꯃꯥꯡ